ꯍꯜꯂꯣ
ꯍꯜꯂꯣ
ꯑꯧ ꯁꯁꯔꯔꯕꯣ
ꯆꯥꯛ ꯆꯥꯗ꯭ꯔꯤ ꯋꯥꯛꯀꯤꯡ ꯆꯠꯂꯨꯕ ꯉꯁꯥꯏ ꯍꯜꯂꯛꯑꯒ ꯃꯩ ꯑꯃ ꯊꯣꯛꯈꯤꯗꯅ ꯃꯩ ꯂꯥꯞꯄ ꯀꯨꯏꯗ꯭ꯔꯤꯔꯤ ꯐ꯭ꯔꯦꯁ ꯑꯣꯏꯗ꯭ꯔꯦ ꯏꯔꯨꯖꯁꯤꯔꯥ ꯀꯂꯝ ꯑꯃꯅꯤꯅꯤ ꯁꯥꯔꯕꯤꯁꯨ ꯐꯣꯟ ꯇꯧꯔꯝꯃꯦ ꯑꯩ ꯄꯥꯏꯈꯠꯇ꯭ꯔꯦ ꯀꯛꯊꯠꯈ꯭ꯔꯦ ꯍꯣꯏ ꯁꯥ ꯅꯪꯒ ꯀꯩꯅꯣ ꯇꯧ ꯂꯩꯔꯕꯅꯤꯅ
ꯎꯝ ꯑꯩ ꯑꯩꯗꯤ ꯆꯥꯛ ꯆꯥꯛ ꯊꯣꯡꯕ ꯂꯣꯏꯔꯦ ꯍꯣꯏ ꯆꯥꯛ ꯊ ꯊꯣꯡꯉꯦ ꯆꯥꯗ꯭ꯔꯤ ꯁꯥꯕꯅ ꯎꯝ ꯁꯥꯏꯌꯦ ꯌꯥꯝꯅ ꯌꯥꯝꯅ
ꯍ
ꯍ ꯌꯥꯝꯝꯁꯥꯏ
ꯉꯁꯤꯗꯤ ꯌꯦꯡꯉꯣꯏ ꯔꯣꯃꯦꯁ ꯍꯥ
ꯑꯣ ꯍꯌꯦꯡ ꯈꯪꯗꯦꯌꯦ ꯑꯩ ꯉꯁꯤ ꯊꯕꯛ ꯌꯥꯝ ꯂꯩꯌꯦ ꯑꯗꯨ ꯀꯔꯤ ꯇꯧꯗꯣꯏꯅꯣ ꯀꯔꯤ
ꯉꯁꯤꯗꯤ ꯃꯦꯠꯁ ꯌꯦꯡꯂꯡꯉꯣꯏꯗ꯭ꯔꯕ ꯐꯨꯠꯕꯣꯜ
ꯈꯪꯗ꯭ꯔꯦꯕꯣ ꯊꯕꯛ ꯌꯥꯝꯃꯦꯕ ꯉꯁꯤꯁꯦ ꯑꯩ ꯊꯕꯛ ꯌꯥꯝꯃꯦ ꯊꯕꯛ ꯇꯣ ꯌꯦꯡꯈꯤꯒꯦ ꯑꯩꯒꯤ ꯇꯦꯠꯁꯦ ꯊꯥꯖꯤꯟꯕ ꯌꯥꯗꯕ ꯑꯙꯥꯔ ꯀꯥꯔꯗ ꯕꯦꯔꯥ ꯂꯩꯕ ꯑꯙꯥꯔ ꯀꯥꯔꯗ ꯀꯔꯤ ꯇꯧꯕꯒꯤꯔꯥ ꯈꯪꯗꯦ ꯑꯙꯥꯔ ꯀꯥꯔꯗ ꯁꯦꯝꯃꯒ ꯑꯩ ꯀꯩꯅꯣꯝꯗ ꯇꯧꯕꯅꯦꯕ ꯑꯗꯨ ꯌꯦꯡꯈꯤꯒꯦ ꯍꯣꯔꯦꯟ ꯍꯣꯔꯦꯟ ꯂꯣꯏꯔꯒ ꯑ ꯌꯦꯡꯒꯦ
ꯇꯣꯏꯕ
ꯈꯪꯗꯦ ꯀꯔꯤ ꯇꯧꯕꯖꯥꯠꯂꯥ ꯑꯩ ꯑꯁ ꯈꯪ ꯊꯕꯛ ꯌꯥꯝꯃꯦ ꯉꯁꯤꯁꯦ
ꯎꯝ ꯀꯣꯜꯁꯦ ꯃꯌꯥꯝ ꯂꯥꯛꯁꯜꯂꯤꯅꯦ ꯇꯧꯔꯤꯁꯦ
ꯎꯝ ꯑꯦꯟꯁꯥꯡꯁꯨ ꯌꯦꯟꯁꯥꯡꯁꯦ ꯍꯋꯥꯏ ꯉꯥꯏꯈꯣ ꯑꯦ ꯍꯦ ꯍꯦ ꯉꯥꯏꯈꯣ ꯑꯩ ꯃꯊꯟꯗ ꯇꯠ ꯇꯠꯀꯅꯤ
ꯅꯠꯇꯦ ꯀꯣꯜꯁꯦ ꯑꯗꯨꯝ ꯇꯧꯔꯛ ꯂꯩꯔꯦꯕ ꯐꯣꯟꯁꯦ ꯄꯥꯏꯈꯠꯄ ꯌꯥꯒꯗ꯭ꯔꯥ ꯃꯔꯛꯇ
ꯑꯩ ꯌꯥꯔꯦ ꯌꯥꯗꯣꯔꯍꯦ ꯀꯩꯅꯣ ꯇꯧꯑꯣ ꯔꯤꯖꯦꯛ ꯇꯧꯑꯣ ꯔꯤꯖꯦꯛ ꯇꯧꯋꯣ ꯔꯤꯖꯦꯛ ꯇꯧꯋꯣ ꯌꯥꯂꯔꯣꯏ
ꯐꯣꯟꯖꯦ ꯑ ꯎꯝ
ꯎꯝ ꯔꯤꯖꯦꯛ ꯇꯧꯋꯣ ꯍꯌꯦꯡ ꯂꯩꯒꯗ꯭ꯔꯥꯅ ꯍꯜꯂꯣ ꯍꯌꯦꯡ ꯂꯩꯒꯗ꯭ꯔꯣ ꯊꯕꯛ ꯆꯠꯂꯔꯣꯏꯗ꯭ꯔꯣ ꯍꯌꯦꯡ
ꯍꯌꯦꯡ ꯀꯥꯏꯗ ꯆꯠꯂꯣꯏꯗ꯭ꯔꯥ ꯍꯥꯏꯗꯤ ꯑ ꯂꯩꯅꯤ ꯑꯗꯣ ꯀꯩꯅꯣ ꯂꯧꯕ ꯆꯠꯇꯣ ꯄꯣꯠ ꯆꯩꯩ ꯂꯧꯁꯟꯕ ꯆꯠꯀꯗꯧꯕ ꯃꯥꯜꯂꯦ
ꯎꯝ ꯑꯁ ꯑꯦꯛꯖꯥꯝꯁꯨ ꯅꯛꯀꯑꯦ ꯑꯗꯨ ꯑꯩꯒꯤ ꯒ꯭ꯌꯥꯟ ꯇꯥꯗꯦ ꯑꯗꯨ ꯏꯕꯥꯅꯤꯒꯤꯗꯨ ꯎꯝ ꯉꯁꯥꯏꯗꯤ ꯁ꯭ꯀꯨꯜ ꯊꯥꯈꯤꯕꯗꯣ ꯑꯗꯨ
ꯑꯗꯣ ꯍꯧꯖꯤꯛꯐꯥꯎ ꯀꯔꯤꯝ ꯍꯥꯏꯔꯛꯇꯦꯅꯦ ꯑꯉꯥꯡꯗꯣ ꯌꯥꯏꯔꯤꯔꯥ ꯌꯥꯗꯤꯔꯥ ꯑꯩꯅ ꯈꯟꯕꯗ ꯃꯗꯨ ꯑꯗꯨꯝ ꯌꯥꯔꯝꯃꯗꯧ ꯃꯥꯜꯂꯦ ꯑꯗꯨ ꯇꯧꯈ꯭ꯔꯕꯅꯤꯅ ꯃꯣꯏꯅ ꯁꯦꯂꯦꯛ ꯇꯧꯔꯀꯥꯟꯗ ꯂꯤꯁꯇ ꯌꯦꯡꯗꯧ ꯃꯉꯥꯏꯔꯦꯅꯦ
ꯎꯝ ꯐꯣꯟ ꯇꯧꯔꯛꯗꯧꯕ ꯃꯥꯜꯂꯦ ꯍꯣꯏ ꯑꯗꯨ ꯂꯦꯠ ꯑꯣꯏꯕ ꯔꯥ ꯍꯥꯏꯕ ꯊꯦꯡꯕ ꯖꯥꯠꯂ ꯈꯪꯕ ꯑꯩꯅ
ꯀꯦ ꯀꯦꯝ ꯍꯥꯏꯔꯛꯇꯦꯅꯦ
ꯑꯝ ꯌꯥꯝ ꯊꯦꯡꯅ ꯇꯧꯒꯗ꯭ꯔꯥ ꯅꯠꯇ꯭ꯔꯒ ꯊꯥꯕꯗꯣ ꯈꯔ ꯊꯦꯡꯕꯖꯥꯠꯂ
ꯑ ꯑꯩꯁꯦ ꯀꯥꯡꯈꯣꯛꯀꯣ ꯉꯥꯏꯍꯥꯛꯇꯪ ꯑꯃꯨꯛ
ꯀꯩꯅꯣ ꯑꯟꯑꯣꯗꯤꯕꯜ ꯈꯪꯗ꯭ꯔꯦꯗ ꯁꯥꯕꯁꯤꯒ ꯆꯥꯛ ꯆꯥꯅꯤꯡꯕ ꯐꯥꯎꯗꯦ
ꯐꯣꯟ ꯊꯝꯗꯕ ꯌꯥꯔꯔꯣꯏ ꯀꯩꯅꯣ ꯇꯧꯔꯦ ꯄꯦꯔꯥꯛꯀ ꯇꯧꯔꯦ